ꯍꯂꯣ
ꯑꯁ ꯑꯩꯒꯤ ꯀꯩꯅꯣ ꯉꯁꯥꯏꯗ ꯄꯥꯏꯈꯠꯄ ꯌꯥꯗꯕꯀꯣ
ꯀꯣꯏ ꯀ ꯌꯥꯗꯣꯏ
ꯈꯪꯗꯦ ꯑꯗꯨꯝ ꯅꯦꯠꯋꯥꯛ -ꯅꯦꯠꯋꯥꯛ ꯄ꯭ꯔꯣꯕ꯭ꯂꯦꯝꯒꯤꯔꯥ
ꯆꯥꯛꯇꯤ ꯆꯥꯔꯕ꯭ꯔꯣ
ꯆꯥꯔꯦ ꯑꯁ ꯅꯪꯒꯤ ꯃꯈꯣꯟꯗꯨ ꯊꯣꯛꯍꯟꯒꯅꯨ
ꯀꯔꯤ ꯏꯟꯁꯥꯡ ꯆꯥꯔꯦ
ꯑꯣꯛꯁꯥ ꯆꯥꯔꯦꯗ ꯁꯥꯒ ꯁꯣꯏꯕꯨꯝꯗꯨ
ꯁꯣꯏꯕꯨꯝ ꯑꯗꯨꯗꯤ ꯌꯥꯝ ꯍꯥꯎꯅꯤ
ꯎꯝ ꯅꯪꯗꯤ
ꯑꯩꯗꯤ ꯗꯥꯜ ꯆꯥꯏꯌꯦ
ꯑꯁ ꯕꯦꯛꯒ꯭ꯔꯥꯎꯟ ꯃꯈꯣꯟ ꯌꯥꯝ ꯊꯣꯛꯑꯦꯍꯦ ꯅꯪꯒꯤꯁꯦ
ꯐꯣꯟꯌꯦꯡꯕꯅꯦ
ꯍꯥꯥ
ꯐꯣꯟ ꯌꯦꯉꯒ ꯂꯏꯕꯅ ꯑꯩꯒꯤ ꯐ꯭ꯔꯦꯟꯖ
ꯑꯗꯣ ꯈꯔ ꯃꯈꯣꯟ ꯊꯣꯛꯇꯕ ꯖꯒꯥ ꯆꯠꯂꯣꯅꯦ
ꯌꯥꯏꯀꯣ ꯅꯪꯁꯨ ꯍꯧꯖꯤꯛꯁꯨ ꯇꯥꯕ꯭ꯔꯥ
ꯇꯥꯗꯦ
ꯍꯧꯖꯤꯛꯇ ꯍꯧꯖꯤꯛꯇꯤ ꯌꯥꯏꯀꯣ
ꯍꯣꯏ
ꯐ
ꯑꯁ ꯅꯪꯕꯨ ꯐꯥꯎꯅꯗꯕꯁꯨ ꯀꯨꯏꯔꯦꯗ ꯅꯨꯉꯥꯏꯔꯤꯕ꯭ꯔꯣ
ꯑꯗꯨ ꯐꯥꯎꯅꯥ ꯐ
ꯅꯨꯡꯉꯥꯏꯔꯤꯕ꯭ꯔꯣ ꯅꯪꯕꯨ
ꯍꯣꯏ ꯅꯨꯡꯉꯥꯏ
ꯀꯌꯥꯝ ꯅꯨꯡꯉꯥꯏꯌꯦ
ꯃ ꯃꯗ
ꯊꯕꯛ ꯁꯨꯗ꯭ꯔꯣ ꯉꯁꯤ
ꯇꯕꯥꯛ ꯃꯐꯝꯗꯅꯤ
ꯊꯕꯛ ꯌꯥꯝꯗꯕꯒꯤ ꯔꯅꯣꯏꯁꯦ
ꯊꯕꯛ ꯂꯩꯇꯦ ꯑꯗꯨꯝ ꯐꯝꯃꯒ ꯂꯩꯕꯅꯤ
ꯎꯝ
ꯎꯝ
ꯇꯦꯟ ꯑꯋꯥꯔꯗ ꯋꯥꯟ ꯑꯋꯥꯔꯁꯨ ꯊꯕꯛ ꯁꯨꯗꯦ ꯑꯗꯨꯝ ꯈꯝꯂꯒ ꯐꯣꯟ ꯍꯦꯛꯉꯒ ꯂꯩꯃꯤꯅꯤ
ꯇ꯭ꯔꯤꯃꯤꯡ ꯅꯪꯗꯤ ꯍꯨꯏ ꯍꯨꯏ ꯇ꯭ꯔꯤꯝꯃꯤꯡ ꯇꯧꯋꯦ ꯍꯥꯏꯕ ꯅꯠꯇ꯭ꯔꯥ
ꯍꯣꯏ ꯆꯝꯃꯥ ꯂꯥꯛꯑꯗꯤ ꯇꯧꯋꯣꯏꯕꯝꯃ ꯂꯥ ꯈꯔꯗꯤ ꯇꯧꯦ
ꯅꯨꯡꯉꯥꯏꯍꯦ ꯅꯪꯒꯤ ꯊꯕꯤ
ꯃꯥꯡ ꯑꯃꯃ ꯀꯁꯃ ꯂꯥꯔꯒ ꯆꯠꯦ ꯑꯣꯏꯔꯒ
ꯇ꯭ꯔꯤꯃꯤꯡ ꯇꯧꯕꯗꯣ ꯀꯌꯥꯃꯨꯛ ꯂꯩꯌꯦ ꯂꯧꯕ꯭ꯔꯥ ꯄꯩꯁꯥ
ꯇ ꯁꯔꯕꯤꯁꯅ ꯇꯨ ꯀꯦ ꯍꯦꯌꯔ ꯀꯠ ꯍꯦꯌꯔ ꯀꯠ ꯑꯙ ꯀꯥꯗ ꯍꯝꯖꯥꯟ
ꯌꯥꯝ ꯇꯥꯡꯉꯦꯍꯦ
ꯄ ꯇꯥꯡ
ꯑꯗꯨ ꯈꯛꯇꯕꯨ
ꯌꯥꯌꯥꯔ ꯀꯥꯗ ꯑꯦ ꯌꯥꯝ ꯇꯥꯄ꯭ꯔꯅꯤꯦ ꯑꯗꯨꯗꯒ ꯕꯥꯠ ꯕꯥꯠ ꯇꯧꯕꯗꯣ ꯋꯥꯟ ꯊꯥꯎꯖꯟꯅꯦ ꯅ ꯋꯥꯟ ꯐꯤꯐꯇꯤ ꯋꯥꯟ ꯐꯤꯇꯤ ꯭ꯔꯤ ꯁꯅꯦꯇ꯭ꯔꯤ ꯐꯣꯔ ꯍꯟꯗ꯭ꯔꯦꯠꯅꯤ ꯃꯀꯦ ꯃꯀꯦꯠ ꯇꯗꯤ ꯇꯨ ꯊꯥꯎꯖꯟ ꯇꯨ ꯊꯥꯎꯖꯟ ꯐꯤꯐꯇꯤ ꯄ ꯐꯤ
ꯀꯁꯇꯃꯔꯗꯤ ꯑꯗꯨꯝ ꯌꯥꯝ ꯂꯥꯛꯄ꯭ꯔꯥ
ꯁꯤꯃꯗꯔ ꯀꯁꯇꯃꯔ
ꯍꯥꯥ
ꯎꯣ
ꯑꯁꯃꯈꯣꯟ ꯅꯪꯒꯤꯁ ꯌꯥꯝ ꯊꯣꯛ
ꯎꯝ ꯍꯧꯖꯤꯀꯤ
ꯊꯣꯛꯇ꯭ꯔꯦ ꯀꯦꯔꯦꯂꯥ
ꯑ ꯁꯥ ꯐ ꯑꯥꯏꯗꯤ
ꯀꯔꯤꯔꯣ
ꯁꯤꯃꯣꯟꯄꯨꯗꯤ ꯁꯤꯗ ꯂꯥꯛꯑꯒ ꯅꯥꯔꯒ ꯂꯩꯌꯦ ꯎꯝ ꯍꯥꯥ
ꯀꯥꯟꯗ ꯀ꯭ꯔꯝ ꯀꯥꯟꯗ ꯌꯨꯝ ꯍꯜꯂꯛꯅꯤ ꯃꯥꯗꯤ
ꯆꯠꯀꯅꯤ ꯍꯥꯏꯌꯦ
ꯑꯣ ꯑꯦꯃꯦꯂꯣꯡꯗ ꯆꯠꯀꯅꯤꯀꯣ
ꯎꯝ ꯑꯣꯏꯔꯝꯒꯅꯤ
ꯁꯤ ꯌꯥꯝ ꯂꯩꯒꯅꯤ ꯃ
ꯈꯪꯗꯦ ꯄꯩꯁꯥ ꯄꯥꯏꯕꯅꯦ ꯍꯣꯏ ꯃꯥꯗꯤ ꯑ
ꯉꯔꯥꯡ ꯕꯣꯜ ꯌꯥꯡꯕ꯭ꯔꯥ ꯅꯪ
ꯌꯦꯡꯉꯦ ꯑꯁ ꯉꯔꯥꯡꯒꯤꯗꯨ ꯐꯖꯗꯦ
ꯁ ꯗ ꯉꯝꯈ꯭ꯔꯣꯏꯅꯦ ꯀꯅꯥꯗꯥ
ꯎꯝ ꯑꯁ ꯃꯣꯏ ꯁꯂ ꯑꯃ ꯐꯖꯗꯦ ꯔꯥꯎꯉ ꯑꯣꯐ ꯁꯤꯛꯁꯇꯤꯟꯗꯦꯠ ꯔꯥꯎꯟ ꯑꯣꯞ ꯁꯤꯛꯁꯇꯤꯟꯗ ꯁꯤꯔꯅꯤ
ꯑ ꯍꯩꯕꯨꯗꯤ ꯍꯩꯅꯦ ꯥꯎ ꯃꯄꯨꯅ ꯄꯤꯕꯅꯤꯅ ꯑꯗꯨꯝꯥꯏ ꯏꯝꯕꯅꯤ
ꯅꯪ ꯅꯪꯁꯨ ꯁꯥꯟꯅꯗ꯭ꯔꯣ
ꯑꯩ ꯁꯟꯅꯥꯔꯗꯤ
ꯑꯗꯨꯋꯥꯏꯗ ꯕꯣꯜ ꯁꯥꯟꯅꯗꯨꯔꯣ ꯑꯗꯨ ꯖꯒꯥꯗ ꯅꯣꯏ ꯂꯩꯕ ꯃꯐꯝꯗꯣ
ꯕ ꯀ꯭ꯔꯤꯀꯦꯠ ꯐꯛꯇꯅꯤ ꯑꯁꯤꯗꯤ ꯁꯤꯗ
ꯂꯤꯕꯜ ꯐꯨꯠꯕꯜ ꯁꯅꯇ꯭ꯔ
ꯍꯣꯏ ꯁꯅꯥꯗꯦ ꯀ ꯋꯥꯗꯦ ꯁꯤꯞ ꯐꯨꯠꯕꯣꯜ ꯅꯠꯇꯦ ꯁꯤ ꯀ꯭ꯔꯤꯀꯦꯠꯅꯤ ꯅꯨꯔꯤꯁ ꯄꯤꯄꯜ ꯃꯅꯥ ꯃꯅꯥꯗꯤ ꯁꯅꯥꯏꯦꯜ
ꯒ꯭ꯔꯥꯎꯟ ꯐꯖꯕ ꯂꯩꯕ꯭ꯔꯥ
ꯒ꯭ꯔꯥꯎꯟ ꯐꯖꯕ ꯂꯩꯇꯦ ꯒ꯭ꯔꯥꯎꯟꯦ ꯀꯔꯤ ꯍꯥꯏꯕ꯭ꯔꯥ ꯇꯞ ꯍꯨꯔꯥꯡꯗꯤ ꯂꯥꯛꯑ ꯕꯤꯜꯗꯤꯡ ꯃꯗꯥꯥꯛ
ꯇꯐ ꯃꯃꯟꯗꯤ ꯀꯌꯥꯅꯣ
ꯅꯦ ꯀꯌꯥ ꯄꯨꯡ ꯑꯃꯗ ꯀꯌꯥ ꯀꯌꯥꯔ ꯈꯪꯉꯦ ꯍꯣꯡ ꯉꯝꯒꯅꯤ ꯇꯐꯃꯦ ꯂꯩꯕꯗꯤ ꯌꯥꯝ ꯂꯩꯌꯦꯦ ꯌꯧꯔꯤꯁ ꯄꯤꯄꯥꯎ ꯁ ꯁꯒ ꯁꯅꯥꯔꯒ ꯂꯩꯅꯤ ꯏꯅꯥꯖꯅꯤ ꯀꯔꯤꯀꯦꯠ ꯈꯔꯤꯗꯅ
ꯃꯟꯁꯨꯨ ꯀ꯭ꯀꯦꯠ ꯁꯂꯋꯥꯗꯗꯤ
ꯑ
ꯇꯥꯛ ꯂꯩꯈꯤꯕ ꯑꯗꯨꯒꯤ ꯑꯗꯤ ꯆꯠ
ꯗꯦꯠ ꯊꯥꯔꯇꯤ ꯑꯣꯐꯅꯦ ꯑꯩ
ꯍꯌꯦꯡꯀꯣ
ꯎꯝ ꯍ ꯌꯥ
ꯊꯥꯔꯇꯤ ꯋꯥꯟ ꯐꯥꯎꯔ ꯁꯤ ꯊꯥꯁꯦ
ꯊꯥꯔꯇꯤꯟ ꯊꯥꯔꯇꯤ ꯐꯦꯞꯇꯦꯟ
ꯑꯗꯨ
ꯑꯩꯈꯣꯏ ꯌꯨꯝꯁꯤꯗ ꯌꯥꯝ ꯐꯥꯝꯁꯤꯡꯁꯌꯥꯝꯝ ꯀ ꯅꯅ ꯊꯕꯛ ꯌꯥꯝ ꯂꯩ ꯍꯥꯏ
ꯑꯩꯒꯤ ꯏꯃꯨꯡꯗꯁꯨꯅꯦ ꯑꯗꯨꯕꯨꯗꯤ
ꯗꯤ ꯌꯥꯝ ꯒꯣꯏꯒꯤꯅꯤ
ꯑꯃꯨꯛ ꯁꯦꯡꯗꯣꯛꯅꯕ ꯂꯩꯌꯦ ꯑꯩꯈꯣꯏ ꯁꯤꯡꯇꯣꯛꯄ ꯐꯥꯝꯗ ꯅꯍꯥꯟ ꯑꯃꯨꯛ ꯃꯣꯏ
ꯍꯣꯏ ꯍꯣꯏ ꯑꯩꯁꯨ ꯈꯪꯉꯦ ꯄꯣꯛꯆꯂꯣꯡ ꯄꯣꯛꯆꯂꯣꯡꯗ ꯇꯥꯇ ꯑꯣꯏꯦ ꯑ ꯎꯝ ꯃꯤ ꯑꯍꯨꯝꯅ ꯇꯨꯗ ꯐꯛꯛꯇ ꯅ ꯍꯥꯏ ꯅꯣꯣꯏꯗꯤ ꯏꯁꯇ꯭ꯔꯣꯅꯦꯅ ꯑꯣꯏꯣꯏꯗꯤ
ꯆꯂꯦ ꯍꯥꯏ
ꯥꯟ ꯄꯨꯁꯛ ꯃꯤ ꯃꯉꯥ ꯇꯔꯥ ꯃꯤ ꯃꯉꯥ ꯑꯗꯨꯒꯋꯥ ꯇꯔꯨ ꯐꯣꯔ ꯐꯣꯔ ꯑꯗꯨꯒꯅꯤ
ꯃꯤꯠꯆꯤꯟꯅꯔ ꯃꯤꯠꯆꯤꯟꯅꯔ
ꯃꯦꯁꯤꯤꯟ ꯅ ꯃꯤꯦꯁꯤꯤꯟꯁꯨꯣꯄꯥꯑ ꯃꯦꯆꯤꯟ ꯆꯨꯄꯥꯏ ꯊꯥꯡꯥꯡ ꯊꯨꯄꯥꯏ ꯃꯣꯏꯗꯤ ꯈꯔ ꯑꯍꯟꯅꯀꯣ ꯑꯗꯨꯒꯤ ꯀ ꯄꯨꯊꯥꯔꯦ ꯇ
ꯎ ꯑꯩꯈꯣꯏ ꯅꯨꯃꯤꯠ ꯀꯌꯥꯅꯣ ꯁꯨꯕꯗꯣ ꯎ
ꯑꯅꯤ ꯔꯥ ꯍꯨꯝꯅ ꯈꯉꯏ ꯑꯥꯎꯍ ꯃꯊꯛꯇꯗꯤ ꯋꯥꯟ ꯗꯦ ꯃ ꯋꯥꯟ ꯗꯦ ꯇꯨ ꯗꯦ ꯈꯇꯅꯦ ꯇ ꯇꯧꯕꯣ ꯕꯥꯅꯤ ꯋꯥꯟꯗꯦ ꯀꯗ ꯕ꯭ꯔꯥꯖꯤꯜꯒ ꯖꯄꯥꯟ ꯂꯩꯌꯦꯀꯣ ꯐꯨꯠꯕꯣꯜ
ꯇꯦꯟ ꯊꯥꯔꯇꯤꯗ ꯐꯖꯔꯅꯤ
ꯕ꯭ꯔꯥꯖꯤꯜ ꯑꯩꯗꯤ ꯕ꯭ꯔꯥꯖꯤꯜꯗꯨꯅ ꯁꯞꯄꯣꯔꯠ ꯇꯧꯕꯁꯦ
ꯑꯁ ꯑꯩ ꯖꯄꯥꯟꯗ ꯇꯧꯔꯒꯦ
ꯖꯄꯥꯟ
ꯑꯩꯈꯣꯏ ꯑꯦꯁꯤꯌꯥꯟ ꯇꯤꯝꯅꯦ
ꯇꯝꯃꯗꯨ꯭ꯔꯣ ꯅꯦꯋꯥꯗꯤ
꯭ꯔꯖꯤꯜ
ꯑꯩꯗꯤ ꯑꯗꯨꯥꯏ ꯑꯗꯨ ꯇꯧꯒꯅꯤ
ꯐꯔꯦ ꯑꯗꯨꯗꯤ ꯑꯃꯨꯛ
ꯍꯣꯏ
ꯊꯕꯛ ꯂꯩꯒ ꯑꯃꯨꯛ ꯇꯧꯔ
ꯊꯝꯃꯦ ꯇꯝꯃꯦ